ꯍꯜꯂꯣ
ꯍꯜꯂꯣ
ꯀꯩꯗꯧꯔꯤꯅꯣ
ꯀꯩꯁꯨ ꯇꯧꯗꯦ
ꯅꯨꯡꯉꯥꯏꯔꯤꯕꯣ
ꯅꯨꯡꯉꯥꯏꯔꯤꯌꯦ
ꯑꯩ ꯃꯄꯥꯗ ꯅꯨꯡꯁꯤꯠ ꯅꯨꯡꯁꯤꯠꯇꯣꯕ ꯈꯨꯅꯨꯡꯉꯥꯏꯗꯣ ꯂꯣꯏꯔꯦꯗ ꯕꯣ ꯌꯥꯝ ꯏꯪꯉꯦ ꯑꯩꯒ
ꯈꯨꯟꯅꯨꯡꯉꯥꯏ ꯑꯃ ꯑꯣꯏꯕ꯭ꯔꯥ
ꯑꯥ ꯇꯋꯦꯜ ꯈꯛꯒ ꯁꯦꯠꯂꯒ ꯊꯣꯔꯛꯄ ꯑꯁ ꯅꯨꯡꯉꯥꯏ
ꯅꯨꯡꯁꯤꯠ ꯂꯤꯔꯤ ꯂꯤꯕꯤ ꯕꯤꯕꯤ ꯁꯤꯠꯄ꯭ꯔꯥ
ꯌꯥꯝ ꯁꯤꯠꯂꯤ ꯂꯤꯔꯤ ꯂꯤꯅꯦꯇꯥ ꯀꯨꯁꯤꯠ ꯑꯃ
ꯁꯤꯠ ꯑꯃ ꯄꯥꯏꯒꯦ ꯇꯧꯕ꯭ꯔꯥ ꯈꯔ ꯈꯔ ꯄꯥꯏꯕ꯭ꯔꯥ
ꯄꯥꯏꯒꯦ ꯇꯧꯋꯦ ꯑꯗꯨ ꯒꯝꯅ ꯅꯞꯄꯒ ꯐꯝꯃꯦ
ꯎꯝ ꯑꯁ ꯅꯪꯁꯨ ꯀꯣꯛꯇꯤ ꯊꯤꯅ ꯂꯩꯍꯦ
ꯀꯣꯛꯇ ꯊꯤ ꯂꯩꯛꯑꯦ ꯑꯁ ꯅꯪꯁꯨ ꯍꯦꯛ ꯍꯥꯏꯃꯟꯗ꯭ꯔꯣ
ꯀꯣꯛꯇ ꯊꯤ ꯂꯩꯌꯦꯅꯦ
ꯑꯁ ꯇꯨꯀꯠꯆꯩꯍꯦ ꯉꯁꯤ ꯀꯩꯗꯧꯔꯤꯅꯣ
ꯉꯁꯤ ꯑꯗꯨꯝ ꯂꯩꯗ
ꯎꯝ ꯂꯩꯕ ꯅꯨꯡꯉꯥꯏꯕ꯭ꯔꯣ
ꯂꯩꯕ ꯅꯨꯡꯉꯥꯏ ꯃꯤꯔꯦꯝꯅꯦꯅꯀꯣ ꯑꯗꯨꯝ ꯂꯩ
ꯇꯥꯅꯤꯡꯗꯦ
ꯎꯝ ꯇꯥꯅꯤꯡ ꯉꯝꯃꯣꯏꯅꯦ ꯅꯪꯗ
ꯎꯝ ꯇꯥꯅꯤꯡꯗꯦ
ꯃꯤꯔꯦꯝꯒꯤ ꯃꯤ
ꯃꯤꯔꯦꯝꯁꯁꯦ ꯃꯤꯔꯦꯝꯗꯒꯤ ꯃꯤꯔꯦꯝꯁ ꯐꯥꯒꯤ ꯇꯧꯕꯅꯤꯗ
ꯆꯠꯔꯥꯝꯗ꯭ꯔꯤꯕꯣ
ꯑꯦ
ꯆꯥꯛ ꯂꯥꯝꯗꯕ꯭ꯔꯣ
ꯂꯥꯝꯗꯦ ꯑꯩ ꯉꯁꯥꯏ ꯄꯨꯡ ꯑꯃ ꯇꯥꯔꯝ ꯄꯨꯡ ꯑꯃ ꯑꯗꯨꯋꯥꯏꯗꯀꯣ
ꯎꯝ
ꯑꯩ ꯉꯁꯤ ꯀꯩꯅꯣ ꯄꯨꯌꯦꯕ ꯀꯦꯛ ꯄꯨꯌꯦꯕꯀꯣ ꯑꯗꯨ ꯆꯥꯔꯦ ꯏꯃꯥꯟꯅꯕꯤꯅ ꯖꯤꯂꯤꯕꯤ ꯄꯨꯔꯛꯑꯦ ꯑꯗꯨꯒ ꯍꯩꯅꯧꯁꯨ ꯆꯥꯔꯦ ꯑꯗꯨꯒꯤ ꯊꯜꯂꯦ
ꯑꯗꯤ ꯄꯨꯡꯊꯟ ꯊꯜꯂꯦꯅꯦ
ꯎꯝ ꯊꯜꯂꯦ ꯌꯥꯝ ꯅꯨꯡꯉꯥꯏ ꯉꯁꯤꯗꯣ ꯑꯩꯈꯣꯏ ꯑꯗꯨꯃꯥꯏ ꯑꯗꯨꯝ ꯑꯣꯏꯔꯗꯤ ꯅꯨꯡꯉꯥꯏꯒꯗꯕꯅꯦ
ꯏꯁ ꯃꯤ ꯌꯥꯝꯗꯕꯒꯤꯔ ꯅꯣꯏ ꯄꯨꯟꯕꯁꯤꯡ
ꯃꯤ ꯌꯥꯝꯗꯕꯒꯤ ꯑꯩ ꯐꯝꯃꯤꯟꯅꯕ ꯑꯅꯤꯗꯣ ꯑꯃꯗꯤ ꯂꯥꯛꯑꯦꯕ ꯑꯃ ꯂꯥꯛꯇꯕ ꯑꯗꯣ ꯑꯩꯅ ꯍꯪꯕꯅꯦ ꯑꯌꯨꯛꯇ ꯂꯥꯛꯁꯤꯀꯣ ꯍꯥꯏ ꯍꯣꯏ ꯍꯥꯏꯌꯦ ꯑꯗꯨꯒ ꯂꯥꯛꯇꯦ ꯑꯗꯨꯝꯕ ꯃꯤꯗꯣ ꯑꯩꯗꯤ ꯍꯩꯅꯗꯦ ꯑꯗꯣ ꯈꯪꯗꯦ ꯑꯗꯨꯅꯦ ꯂꯥꯛ ꯑꯣꯏ ꯍꯥꯏꯁꯨ ꯍꯥꯏꯔꯛꯇꯦꯀꯣ ꯀꯔꯤꯁꯨ ꯍꯥꯏꯔꯛꯇꯦ ꯑꯗꯨꯒ
ꯐꯔꯛ ꯇꯥꯔꯗꯤ ꯐꯔꯛ ꯇꯥꯕ ꯑꯃ ꯂꯩꯔꯁꯨ ꯍꯥꯏ ꯍꯥꯏ ꯍꯥꯏ ꯍꯥꯏꯔꯗꯤ ꯐꯔꯦꯗꯅ
ꯑꯗꯨꯒꯤ ꯑꯩꯗꯣ ꯁꯥꯎꯅꯤꯡꯉꯦ ꯃꯁꯛꯇꯨ ꯌꯦꯡꯅꯤꯡꯗꯦ ꯍꯥꯏꯕꯗꯤ ꯍꯣꯏ ꯑꯩꯈꯣꯏ ꯑꯅꯤ ꯈꯛꯇ ꯐꯝꯃꯝꯕ ꯑꯣꯏꯔꯒ ꯃꯥꯁꯨ ꯂꯥꯛꯁꯦ ꯑꯩꯁꯨ ꯂꯥꯛꯁꯦ ꯍꯥꯏꯅꯔꯒ ꯂꯥꯛꯑꯝꯕ ꯑꯣꯏꯔꯗꯤ ꯏꯊꯟꯇ ꯑꯣꯏꯔꯅꯤꯅ
ꯎꯝ
ꯑꯗꯨ ꯀꯔꯤꯅꯣ ꯈꯪꯗꯦ ꯃꯀꯣꯛ ꯈꯔ
ꯅꯪ ꯅꯍꯥꯟ ꯊꯥꯔꯛꯄ ꯃꯤꯗꯨꯔꯣ
ꯑꯣ ꯑꯣ ꯑꯁ ꯃꯀꯣꯛ ꯈꯔ ꯆꯥꯛꯄꯅꯦ ꯑꯗꯨ ꯅꯨꯄꯤꯗꯨ
ꯃꯃꯥꯏꯗꯣ ꯈꯔ ꯀꯩꯅꯣ ꯇꯧꯒꯦ ꯍꯥꯏꯕꯗꯨꯔꯥ
ꯎꯝ ꯏꯀꯥꯏꯕ ꯈꯪꯗꯕꯅꯦ ꯑꯩꯈꯣꯏꯒꯤꯁꯦ ꯃꯤ ꯃꯔꯤ ꯈꯛꯇꯅꯦ ꯑꯩꯒ ꯑꯩ ꯐꯝꯃꯤꯟꯅꯕ ꯅꯨꯄꯤꯗꯣ ꯑꯗꯨꯒ ꯃꯥꯡꯗ ꯅꯨꯄꯤ ꯑꯅꯤ ꯑꯩꯈꯣꯏ ꯃꯔꯤꯈꯛꯇ ꯅꯨꯡꯉꯥꯏ
ꯅꯨꯄꯥ ꯅꯨꯄꯥꯅ ꯀꯌꯥꯅꯦꯕ
ꯅꯨꯄꯥꯅ ꯇꯔꯨꯛ ꯃꯤ ꯇꯔꯥ ꯈꯛꯇꯥ ꯂꯥꯛꯑꯦ ꯑꯁ ꯑꯩꯈꯣꯏ ꯃꯦꯗꯥꯝꯅ ꯑꯁ ꯅꯣꯏ ꯃꯔꯝ ꯌꯥꯝ ꯃꯣꯛꯑꯦ ꯅꯤꯡꯊꯤꯒꯤ ꯂꯥꯛꯅꯤꯡꯉꯥꯏ ꯇꯧꯀꯣ ꯍꯥꯏꯌꯦ
ꯎꯝ ꯌꯥꯝ ꯌꯥꯝ ꯐꯩꯀꯣ ꯁ ꯁꯥꯏ ꯏꯕꯥꯅꯤ ꯊꯦꯡꯅꯕ ꯆꯠꯄ ꯑꯁ ꯅꯨꯡꯁꯤ ꯌꯥꯝ ꯁꯥꯏ
ꯀꯩꯅꯣ ꯄꯨꯕ ꯌꯥꯗ꯭ꯔꯣ
ꯎꯝ
ꯁꯥꯇꯤꯟ ꯄꯨ ꯌꯥꯗ꯭ꯔꯣ
ꯑꯁ ꯀꯃꯥꯏ ꯄꯨꯗꯣꯏꯅꯣ ꯍꯦ ꯑ ꯇꯧꯋꯦ ꯁꯥꯏꯀꯜꯗ ꯆꯠꯄꯅꯦ
ꯎꯝ ꯑꯗꯨ ꯄꯨꯕ ꯌꯥꯏꯅ
ꯑꯁ ꯄꯤꯗꯧꯅ ꯀꯃꯥꯏꯅ ꯄꯨꯔꯒ ꯆꯠꯗꯣꯏꯅꯣꯗ
ꯅꯨꯄꯥꯗꯤ ꯁꯥꯗꯕꯅꯦꯕ ꯎꯝ ꯅꯨꯡꯁꯥ ꯒꯥꯇꯣ ꯄꯥꯟꯗꯕꯅꯦꯕ
ꯃꯝꯕꯅꯤ ꯁꯥꯕꯗꯤ ꯑꯣꯏꯗꯅ
ꯅꯣꯛꯄꯒꯁꯨ ꯁꯥꯔꯦ ꯃꯁꯛꯇꯨꯒ ꯑꯗꯨꯝ ꯅꯣꯛꯏꯅꯦ ꯑꯩ ꯑꯩꯒ ꯋꯥꯔꯤ ꯁꯥꯟꯅꯔꯗꯤ ꯌꯥꯝ ꯅꯣꯛꯅꯤꯡꯕ ꯃꯥꯜꯂꯦ ꯅꯪ
ꯎꯝ
ꯌꯥꯝ ꯍꯔꯥꯎꯕ ꯃꯥꯜꯂꯦ
ꯅꯨꯄꯥ ꯅꯨꯡ ꯅꯨꯡꯉꯥꯏꯇꯥꯕꯣ ꯅꯪ
ꯅꯪ ꯍꯥꯏꯕꯅꯦ ꯅꯪ
ꯅꯪ ꯍꯥꯏꯕꯅ ꯑꯩꯅ ꯑꯩꯅ ꯑꯃꯨꯛ ꯅꯪꯉꯣꯟꯗ ꯍꯪꯕ ꯑꯩ ꯅꯣꯛꯑꯗꯤ ꯅꯪ ꯅꯨꯡꯉꯥꯏ ꯕ꯭ꯔꯥ ꯍꯥꯏꯕꯅꯤꯗ ꯁꯥꯎꯔꯗꯤ ꯅꯨꯡꯉꯥꯏꯕ꯭ꯔꯣ ꯅꯨꯡꯇꯤꯒꯤ ꯁꯥꯎꯕꯤꯒꯦꯅꯦ
ꯄꯥ ꯌꯥꯝ ꯁꯥꯏꯑꯅꯦ ꯃꯁꯤ ꯅꯨꯄꯥꯁꯦ
ꯁꯥꯎꯕ ꯍꯧꯔꯕꯅꯤꯅ ꯑꯃꯨꯛ ꯅꯪꯗꯤ ꯀꯩꯅꯣ ꯍꯔꯥꯎꯔꯅꯤꯌꯦ
ꯍꯥ
ꯑꯩꯀꯣ
ꯀꯔꯤꯅꯥ ꯑꯩꯀꯣ ꯍꯥꯏꯕꯗꯤ
ꯑꯗꯨꯝ ꯁꯥꯎꯔꯒ ꯂꯩꯒꯅꯤꯀꯣ ꯑꯩ ꯑꯃꯨꯛꯀꯁꯨ ꯅꯣꯛꯅꯤꯡꯉꯦ ꯁꯥꯎꯅꯤꯡꯕꯁꯦ ꯍꯦꯟꯒꯠꯂꯛꯀꯅꯤꯀꯣ ꯏꯁ
ꯍꯌꯦꯡꯅ ꯅꯤꯡꯊꯧꯀ ꯑꯦ ꯍꯌꯦꯡꯅ
ꯏꯁ ꯂꯣꯏꯔꯦꯍꯦ
ꯍꯌꯦꯡ ꯀꯔꯤꯅꯣ ꯑ ꯊꯥꯡꯖꯥ ꯊꯥꯡꯓꯥ ꯅꯠꯇꯦꯀꯣ ꯊꯥꯡꯖꯥ ꯍꯥꯏꯌꯣꯀꯣ ꯅꯪꯗꯤ ꯊꯥꯡꯓꯥ
ꯉꯁꯤ ꯈꯥꯡꯖꯥ ꯃꯥꯥꯟꯂꯨꯔꯦ ꯑꯩꯗꯤ
ꯏꯔꯥꯏꯅꯦ ꯏꯔꯥꯏ
ꯏꯔꯥꯏ ꯑꯗꯨꯗꯤ ꯍꯌꯦꯡ ꯆꯦꯅꯗꯧ ꯅꯣꯡꯃꯥꯏꯖꯤꯡ ꯃꯥꯜꯂꯨꯕꯗꯣ
ꯍꯌꯦꯡꯗꯤ ꯊꯥꯡꯖꯅꯤ
ꯑꯗꯨ ꯈꯔ ꯉꯟꯅ ꯑꯗꯨꯝ ꯀꯩꯅꯣ ꯇꯧꯔꯅꯤꯅꯦ ꯏ ꯈꯥꯞꯄꯗꯤ ꯅꯨꯡꯉꯥꯏꯔꯦꯅꯦ
ꯄꯨꯡ ꯑꯃ ꯑꯗꯨꯋꯥꯏꯗ ꯊꯥꯒꯗꯧ ꯃꯥꯜꯂꯦ
ꯄꯨꯡ ꯑꯃ
ꯌꯥꯝ ꯉꯟꯕ ꯅꯠꯇꯦꯗ
ꯑꯗꯨꯝ ꯃꯇꯝꯗꯣ ꯑꯗꯨꯝ ꯀꯩꯅꯣ ꯇꯧꯋꯦꯗ ꯀꯣ ꯍꯥꯏꯗꯤ ꯃꯥꯟꯅꯩꯕ ꯇꯤ ꯊꯥꯕ ꯃꯇꯝꯗꯣ ꯅꯠ ꯊꯔꯥ
ꯅꯠꯂꯦ ꯃꯥꯅꯦ ꯃꯥꯅꯦ ꯆꯨꯝꯃꯦ ꯅꯪꯅꯕꯨ ꯍꯥꯏꯔꯗꯤ ꯂꯣꯏꯅ ꯆꯨꯝꯃꯦ
ꯆꯨꯝꯃꯦ ꯑꯗꯣ ꯅꯪ ꯉꯁꯥꯏ ꯐꯤ ꯁꯥꯏꯔꯣ ꯐꯤ ꯁꯥꯏ ꯀꯣ ꯉꯁꯥꯏꯗꯣ
ꯄ꯭ꯔꯤꯊꯤ
ꯍꯥ
ꯀꯔꯤ ꯊꯤꯅꯣ
ꯁꯟꯊꯤ
ꯆꯥꯗꯦꯍꯦ
ꯑꯦ ꯑꯩ ꯑꯩꯅꯕꯨ ꯍꯥꯏꯔꯗꯤ ꯂꯣꯏ ꯆꯨꯝꯃꯦ ꯍꯥꯏꯔꯒ ꯑꯩ ꯂꯥꯜꯂꯦꯅꯦ ꯑꯗꯨꯗꯤ
ꯎꯝ
ꯑꯩ ꯊꯤ ꯆꯥꯕ꯭ꯔꯣ
ꯊꯤ ꯆꯥꯏꯌꯦ ꯑꯗꯨꯅꯦ ꯍꯦ ꯍꯣꯔꯦꯟꯁꯦ ꯉꯔꯥꯡꯗꯣ ꯉꯔꯥꯡ ꯅꯨꯡꯗꯥꯡꯗꯣ ꯑꯁ ꯌꯥꯝ ꯁꯥꯏ
ꯏꯁ ꯉꯟꯇꯥ ꯇꯨꯝꯃꯒ ꯑꯍ
ꯍꯣꯏ ꯁꯥꯕꯒꯤ ꯑꯗꯨ ꯑꯃꯨꯛ ꯃꯤꯀꯞ ꯊꯣꯛꯑꯦ ꯑꯃꯨꯛ ꯇꯝꯃꯦ ꯑꯃꯨꯛ ꯃꯨꯀ ꯑꯁ ꯍꯣꯔꯦꯟꯗꯤꯅꯦ ꯏꯌꯥꯝꯕꯒ ꯏꯅꯥꯎꯄꯥꯒ ꯇꯨꯝꯍꯟꯒꯅꯤ ꯃꯤ ꯑꯅꯤ ꯇꯨꯝꯕꯗꯣ ꯍꯥꯏꯗꯤ ꯋꯤ ꯋꯤꯟꯗꯣ ꯃꯅꯥꯛꯇ ꯑꯣꯏꯔꯗꯤ ꯈꯔ ꯅꯨꯡꯁ ꯑꯥ ꯀꯩꯅꯣꯗꯣ ꯅꯨꯡꯁꯤꯠ ꯆꯪꯉꯦꯕ
ꯅꯊꯟꯗ ꯇꯨꯝꯒꯦ ꯍꯥꯏꯔꯣ ꯍꯣꯔꯦꯟꯗꯤ
ꯎꯝ ꯑꯩꯒꯤ ꯀꯩꯅꯣꯗ ꯑꯩꯅ ꯇꯨꯝꯕ ꯐꯃꯨꯡꯗꯨꯗꯤ ꯑꯁ ꯌꯥꯝ ꯁꯥꯏꯕ ꯋꯤꯟꯗꯣꯒꯨꯝꯕꯁꯨ ꯂꯩꯇꯕꯅꯤꯅꯀꯣ
ꯍꯨꯠꯂꯣ ꯌꯥꯗ꯭ꯔꯣ ꯅꯪꯒꯤ
ꯑꯁ ꯈꯪꯗꯦꯗ ꯑꯩ
ꯅꯀꯣꯛ ꯂꯤꯛꯊꯣꯛꯄ ꯌꯥꯕꯒꯤ ꯐꯤꯕꯝꯗ ꯍꯨꯠꯂꯣ ꯌꯥꯗ꯭ꯔꯣ
ꯃꯄꯨꯗ ꯍꯥꯏꯔꯝꯗꯕꯤꯗ ꯍꯨꯠꯂꯗꯤ ꯐꯖꯔꯅꯤ
ꯈꯪꯍꯜꯂꯨꯅꯨ ꯑꯃꯨꯛ ꯀꯩꯅꯣ ꯏꯁꯇꯤꯀꯔ ꯅꯞꯁꯤꯜꯂꯨ
ꯇꯧꯁꯤꯔꯥ ꯈꯪꯗꯦ ꯌꯥꯝ ꯁꯥꯏ ꯁꯥꯎꯅꯤꯡꯕꯅꯦ ꯃꯩꯒ ꯑꯃꯨꯛ ꯃꯨꯊꯠ ꯎꯝ ꯎꯝ ꯃꯨꯠꯂꯦ ꯍꯧꯒꯠꯄ ꯀꯥꯟꯗ ꯑ ꯑꯃꯨꯛ ꯄꯨꯡ ꯀꯌꯥꯗꯅꯣ ꯈꯪꯗꯦ ꯕ꯭ꯔꯣ ꯑꯗꯨꯋꯥꯏꯗ ꯑꯃꯨꯛ ꯍꯧꯒꯠꯂꯦ ꯑꯗꯩꯒꯤ ꯃꯩ ꯂꯥꯛꯑꯦ ꯐꯦꯟꯗꯤ ꯃꯨꯠꯊꯠꯂꯝꯃꯦ ꯑꯩ ꯑꯁ
ꯑꯩꯗꯤ ꯇꯨꯝꯃꯦꯗꯅ
ꯎꯝ
ꯑꯩ ꯇꯨꯝꯃꯒꯦ ꯍꯥꯏꯔꯒ ꯇꯨꯝꯈ꯭ꯔꯦ ꯑꯗꯨꯒ ꯑꯩ ꯃꯤꯀꯞ ꯊꯣꯛꯑꯒ ꯄꯨꯡ ꯇꯔꯦꯠ ꯇꯥꯔꯝꯃꯦ
ꯑꯁ ꯑꯉꯛꯄꯅꯤꯍꯦ
ꯑꯩ ꯁꯨꯛ ꯍꯥꯎ ꯍꯧꯒꯠꯇꯦ ꯉꯁꯤ ꯍꯥꯏꯕꯗꯤ ꯊꯦꯡꯅ ꯇꯨꯝꯕꯒꯤ ꯌꯥꯝ ꯇꯨꯝꯅꯤꯡꯉ ꯇꯨꯝꯈ꯭ꯔꯕꯗꯣ ꯑꯗꯨꯒ ꯑꯩꯗꯣ ꯐꯣꯟꯗꯣ ꯗꯨꯝ ꯆꯞꯄꯒ ꯊꯝꯕꯅꯦꯕ ꯑꯗꯨꯒ ꯑꯌꯨꯛꯇ ꯂꯧꯊꯣꯛꯄꯅꯦ ꯀꯥꯎꯕꯒꯤ
ꯎꯝ
ꯉꯔꯡꯗꯤ ꯅꯍꯥꯟꯗꯤ ꯃꯤ ꯑꯅꯤ ꯇꯨꯝꯃꯁꯨ ꯑꯗꯨꯝ ꯐꯦꯟꯗꯣ ꯑꯈꯣꯏ ꯈꯛꯇ ꯊꯥꯕꯒꯤ ꯑꯗꯨꯝ ꯇꯨꯝꯕ ꯑꯗꯨꯝ ꯌꯥꯏꯕ ꯉꯔꯥꯡꯗꯤ ꯍꯥꯏꯗꯤ ꯐꯃꯨꯡ ꯑꯅꯤꯒꯤ ꯑꯗꯨꯝ ꯑꯦꯗꯖꯦꯁ ꯇꯧꯔꯒ ꯊꯥꯕꯅꯤꯉꯣ
ꯑꯃꯗꯨꯗꯤ ꯋꯦꯟꯅꯣ ꯋꯤꯟꯗꯣ ꯃꯅꯥꯛꯇ ꯂꯩꯔꯗꯤ ꯊꯥꯗ꯭ꯔꯁꯨ ꯌꯥꯔꯦ ꯀꯩꯅꯣ
ꯍꯣꯔꯦꯟꯗꯤ ꯃꯕꯋꯥꯅꯤ ꯇꯨꯝꯍꯜꯂꯅꯤ
ꯌꯥꯝ ꯌꯦꯠꯂꯤꯀꯣ ꯅꯣꯏꯅ ꯅꯌꯥꯝꯕꯁꯨ
ꯑꯣ ꯌꯥꯝ ꯌꯦꯠꯄꯅꯤ ꯑꯩ ꯑꯩ ꯈꯨꯅꯤꯡꯅ ꯑꯃꯨꯛ
ꯅꯪꯕꯨꯁꯨ ꯐꯨꯍꯜꯂꯦꯀꯣ ꯅꯍꯥꯟꯃꯨꯛ ꯅꯪ ꯈꯨꯄꯥꯛ ꯆꯥꯏ ꯍꯥꯏꯕ ꯅꯠꯇ꯭ꯔꯣ
ꯑꯦ ꯀꯔꯝ ꯀꯥꯟꯗ
ꯑꯉꯥꯡ ꯑꯣꯏꯔꯤꯀꯥꯟꯗ
ꯑꯣ ꯑꯣ ꯑꯣ ꯀꯩꯅꯣ ꯑꯩꯈꯣꯏ ꯑꯣ ꯑꯥꯗ ꯂꯩꯕꯗꯨ ꯃꯇꯝꯗꯨꯗ ꯃꯥꯗꯣ ꯑꯁ ꯌꯥꯝ ꯀꯠꯊꯔꯗꯣ
ꯎꯝ
ꯃꯣꯏꯅ ꯂꯥꯡꯕꯅꯦꯕ ꯂꯥꯡꯕꯗꯤ ꯑꯩꯗꯤ ꯌꯨꯝꯕꯨ ꯆꯪꯉꯝꯗꯥꯏꯗ ꯌꯥꯎꯔꯛꯄꯅꯦꯕ ꯗ ꯍꯤꯡꯕꯣꯗꯣ ꯊꯣꯡꯗꯣꯎꯝ ꯀꯩꯅꯣ ꯍꯥꯡꯒ ꯆꯪꯉꯦꯛ ꯑꯦꯅ ꯃꯥꯗꯤ ꯁꯠ ꯁꯠ ꯇꯨꯝꯒꯤꯕ ꯑꯩꯗꯣ ꯂꯦꯞ ꯐꯥꯎꯕ ꯂꯛꯑꯣ ꯍꯥꯏꯕꯅꯦ ꯃ ꯑꯃ ꯅꯤ ꯊꯥꯔꯕꯅꯤꯅ ꯑꯁ ꯏꯁ ꯀꯩꯅꯣ ꯆꯤꯠꯀꯦ ꯇꯧꯋꯤ ꯇꯤꯒ ꯐꯥꯏꯅꯦꯡ ꯉꯗꯤꯀꯣ ꯎꯝ ꯆꯤꯠꯀꯅꯤ ꯑꯗꯨꯇꯝ
ꯐꯠꯃꯟꯗꯦꯍꯦ ꯃꯥꯁꯨ ꯀꯔꯤꯅꯣ ꯈꯪꯗꯦ
ꯑꯩꯗꯤ ꯑꯗꯨꯝ ꯃꯥꯡꯗ ꯂꯥꯏꯔꯤꯛ ꯑꯗꯨꯝ ꯄꯥꯕꯅꯦꯕ
ꯐꯨꯁꯦꯀꯣ ꯅꯣꯡꯃꯀꯣ ꯃꯥꯁꯨ
ꯍꯣꯏ ꯍꯣꯏ ꯄꯨꯜꯂꯒꯀꯣ ꯎꯝ ꯏꯕꯅꯤ ꯄꯨꯜꯂꯒ
ꯃꯥꯕꯨ ꯐꯨ ꯐꯪꯗ꯭ꯔꯁꯨ ꯍꯌꯦꯡ ꯋꯥꯏ ꯃꯥꯒꯤ ꯃꯆꯥꯗꯣ ꯐꯨꯁꯦ ꯑꯩꯗꯤꯁꯨ ꯀꯥꯎ ꯀꯥꯎꯔꯣꯏ
ꯃꯉꯣꯟꯗ ꯏꯕꯥꯅꯤ ꯄꯨꯜꯂꯒꯀꯣ ꯐꯨꯁꯦ ꯅꯗꯧ ꯉꯝꯗ꯭ꯔꯗꯤ ꯑꯩꯈꯣꯏ ꯆꯦꯟꯖꯤꯀꯣ
ꯎꯝ ꯃꯃꯤꯠ ꯄꯨꯟꯁꯤꯜꯂꯒ ꯀꯣ ꯀꯤꯟ ꯊꯤꯜꯂꯝꯃꯒ ꯆꯦꯟꯁꯦ ꯌꯧꯔꯛꯄ ꯉꯝꯃꯣꯏꯗ ꯃꯥꯗꯤ ꯃꯁꯥ ꯂꯨꯝꯒꯨꯝ ꯇꯧꯋꯦ ꯅꯪꯕꯨꯗꯤ ꯆꯦꯟꯈꯤꯒꯅꯤ ꯑꯩꯗꯤ ꯈꯡꯗꯦꯍꯦ
ꯅꯪ ꯅꯪꯗꯤ ꯄꯥꯏꯔꯣ
ꯑꯗꯨꯗꯤ ꯑꯩ ꯀꯩꯅꯣꯗꯣ ꯏꯌꯥꯝꯕ ꯑꯩꯈꯣꯏꯒꯤ ꯏꯄꯨ ꯊꯣꯛꯄ ꯑꯃ ꯇꯥꯏꯕꯗꯣ ꯃꯥ ꯑꯥ ꯑꯣ ꯄ꯭ꯔꯤꯊꯤꯕꯤꯗ ꯈ꯭ꯋꯥꯏꯗꯒꯤ ꯆꯥꯎꯕ ꯎꯆꯦꯛꯇꯣ ꯑꯗꯨꯗꯣ ꯀꯧꯗ꯭ꯔꯥꯗꯤ ꯌꯥꯔꯂꯣꯏ
ꯇꯝꯕ ꯍꯧꯔꯣ ꯍꯧꯖꯤꯛꯁꯦ ꯃꯥꯁꯨ ꯀꯩꯅꯣ ꯊꯕꯛ ꯌꯥꯝ ꯀꯩꯅꯣ ꯇꯧꯕ ꯃꯥꯜꯂꯦ ꯍꯥꯏꯗꯤ ꯑꯗꯨꯝ ꯑꯩꯗꯤ ꯑꯁ ꯀꯔꯤ ꯍꯥꯏꯁꯤꯔꯥ ꯌꯥꯝ ꯈꯨꯟ ꯉꯥꯛꯄ ꯑꯗꯨꯃꯥꯏꯅ ꯃꯥꯁꯤ ꯌꯥꯝ ꯇꯧꯕꯅꯦ
ꯎꯝ
ꯑꯗꯨꯝ